ꯍꯂꯣ
ꯑ ꯀꯃꯥꯏ ꯀꯃꯥꯏꯅ ꯇꯧꯔꯤꯒꯦ ꯅꯨꯡꯉꯥꯏꯔꯤꯕꯣ ꯅꯪꯕꯨꯣ
ꯑꯥ ꯑꯗꯨꯝ ꯅꯨꯡꯉꯥꯏꯔꯤꯌꯦ ꯏꯆꯦꯗꯤ ꯀꯃꯥꯏꯅ ꯇꯧꯕꯤꯔꯤꯒꯦ ꯅꯨꯡꯉꯥꯏꯕꯤꯔꯤꯕꯣ
ꯑꯩꯁꯨ ꯑꯗꯨꯝ ꯅꯨꯡꯉꯥꯏꯔꯤ ꯆꯥꯛ ꯏꯁꯤꯡꯒ ꯆꯥꯟꯅꯔꯕꯣ
ꯆꯥꯛ ꯏꯁꯤꯡꯁꯦ ꯈꯔ ꯉꯜꯂꯤꯕꯅꯤꯅ ꯊꯣꯡꯗ꯭ꯔꯤ ꯊꯣꯡꯒꯦꯅꯕꯨꯗꯤ ꯁꯦꯝ ꯁꯥꯗꯅ ꯇꯧꯔꯝꯃꯤꯅꯦ ꯏꯆꯦ
ꯀꯔꯤ ꯏ ꯆ ꯊꯣꯡꯗꯣꯏꯅꯣ
ꯉꯁꯤꯗꯤ ꯅꯣꯡꯒ ꯈꯔ ꯃꯪꯕꯁꯤꯗ ꯎꯠꯇꯤ ꯑꯣꯏꯅ ꯍꯦꯛꯇ ꯇꯧꯁꯤꯜꯂꯒꯦꯅ ꯇꯧꯔꯤꯕꯅꯤ
ꯑꯗꯨꯗꯤ ꯑꯩꯈꯣꯏꯒꯤꯁꯦ ꯈꯪꯗꯦꯅꯦ ꯉꯁꯤꯁꯦ ꯑꯩꯈꯣꯏꯒꯤ ꯑꯩꯈꯣꯏ ꯃꯥꯏ ꯃꯄꯥꯟꯗꯣ ꯑꯗꯨꯗꯒꯤ ꯃꯣꯏ ꯍꯥꯏꯗꯤ ꯏꯅꯦ ꯈꯔꯁꯨ ꯂꯥꯛꯀꯅꯤ ꯍꯥꯏ ꯑꯗꯨꯅ ꯉꯁꯤꯗꯤ ꯌꯦꯟ ꯊꯣꯡꯗꯧ ꯃꯥꯜꯂꯦ ꯑꯗꯨꯒ ꯁꯂꯥꯠ ꯑꯃ ꯑꯗꯨꯃꯥꯏꯅ ꯇꯧꯗꯧ ꯃꯥꯜꯂꯦ
ꯑꯗꯨꯗꯤ ꯌꯥꯝ ꯍꯥꯎꯕ ꯏꯟꯖꯥꯡꯅꯤꯅꯦ
ꯃꯥꯅꯦ ꯅꯪꯁꯨ ꯅꯣꯡꯃ ꯊꯕꯛ ꯁꯪꯉꯀꯥꯟꯗ ꯅꯣꯡꯃ ꯀꯣꯏꯊꯣꯔꯛꯑꯣ ꯑꯩꯈꯣꯏꯗ
ꯍꯣꯏ ꯍꯣꯏ ꯀꯁꯦ ꯊꯀꯦ ꯏꯆꯦ
ꯑꯗꯨꯅꯦ ꯄꯨꯟꯈꯤꯗꯕꯁꯨ ꯀꯨꯏꯔꯦ ꯑꯗꯣ ꯅꯪꯕꯨ ꯍꯧꯖꯤꯛꯀꯥꯟꯁꯤꯕꯨ ꯀꯃꯥꯏ ꯀꯃꯥꯏꯅ ꯂꯩꯔꯤꯒꯦ
ꯍꯧꯖꯤꯛꯀꯥꯟꯁꯦ ꯑꯗꯨꯝ ꯍꯥꯟꯅꯗꯧꯅ ꯑꯗꯨꯝ ꯄꯪꯂꯩ ꯃꯔꯩ ꯁꯥꯕꯅ ꯀꯩ ꯍꯦꯟꯒꯠꯂꯛꯄꯁꯤꯗ ꯇꯧꯐꯝ ꯂꯥꯛꯄꯝꯁꯨ ꯈꯪꯗꯦ
ꯀꯣꯂꯦꯖ ꯀꯩꯀꯥꯗꯤ ꯑꯗꯨꯝ ꯆꯠꯂꯤꯕꯣ
ꯀꯣꯂꯦꯖ ꯀꯩꯀꯥꯁꯦ ꯑꯗꯨꯝ ꯆꯠꯂꯦ ꯑꯗꯣ ꯉꯔꯥꯡꯕꯨꯗꯤ ꯁꯨꯇꯤ ꯂꯩꯗꯅ ꯆꯠꯇ꯭ꯔꯦ ꯑꯗꯨꯒ ꯉꯁꯤꯅ ꯅꯣꯡꯃꯥꯏꯖꯤꯡ ꯑꯃꯨꯛ ꯂꯩꯁꯜꯂꯦ ꯍꯌꯦꯡꯗꯒꯤꯗꯤ ꯑꯃꯨꯛ ꯆꯠꯂꯅꯤ ꯁꯤꯦꯒꯗꯤ ꯀꯣꯂꯦꯁꯦ ꯀꯃꯥꯏꯅ ꯇꯧꯕꯤꯈ꯭ꯔꯒꯦ ꯂꯣꯏꯕꯤꯈ꯭ꯔꯕꯣ
ꯑꯩꯗꯤ ꯍꯟꯇꯛ ꯑꯣꯏꯈ꯭ꯔꯦ ꯑꯗꯣ ꯃꯈꯥ ꯑꯃꯨꯛ ꯑꯗꯨꯃꯥꯏꯅ ꯇꯝꯕꯒꯤ ꯑꯃꯨꯛ ꯈꯜꯂꯤ ꯑꯗꯣ ꯈꯪꯗꯦꯅ ꯇꯥꯎꯔꯤꯁ
ꯁꯤ ꯍꯧꯖꯤꯛꯀꯥꯟꯒꯤ ꯃꯇꯝꯁꯤꯁꯨ ꯌꯥꯝ ꯁꯥꯔꯕꯅꯤꯅ ꯀꯔꯤ ꯀꯔꯤ ꯏꯟꯁꯥꯡꯒꯁꯤꯅ ꯈꯔ ꯍꯥꯎꯅ ꯆꯥꯕꯤꯔꯤꯒꯦ ꯁꯥꯒꯠꯂꯛꯄꯁꯤꯗ
ꯍꯧꯖꯤꯛꯀꯥꯟꯁꯦ ꯍꯥꯏꯗꯤ ꯀꯥꯂꯦꯟꯅꯤꯅ ꯁꯧꯒ꯭ꯔꯤ ꯑꯃ ꯊꯣꯡꯉꯒ ꯀꯥꯡꯒꯧꯒꯨꯝꯕ ꯇꯧꯕꯁꯤꯁꯨ ꯍꯥꯎꯏꯤꯀꯣ ꯑꯗꯒꯤ ꯆꯝꯐꯨꯠ ꯀꯨꯝꯕ ꯆꯥꯕꯁꯨ ꯍꯥꯎꯋꯤ ꯑꯗꯨꯅꯤ ꯈꯪꯗꯦ ꯑꯗꯣ ꯅꯣꯏꯒꯤꯗꯤ ꯏꯟꯖꯥꯡ ꯅꯥꯄꯤꯗꯤ ꯑꯗꯨꯝ ꯀꯩꯊꯦꯜꯗꯒꯤ ꯑꯗꯨꯃꯥꯏꯅ ꯑꯣꯏꯅ ꯑꯗꯨꯝ ꯂꯣꯏꯅ ꯂꯩꯔꯦ
ꯍꯣꯏ ꯑꯩꯈꯣꯏꯒꯤꯗꯤ ꯕꯖꯥꯔꯁꯨ ꯅꯛꯄꯅꯤꯅ ꯑꯗꯒꯤ ꯂꯝꯁꯤꯁꯨ ꯑꯩꯈꯣꯏ ꯄꯤꯛꯅꯕꯅꯤꯅ ꯍꯤꯡꯒꯣꯜ ꯁꯝꯕꯜ ꯏꯟꯖꯥꯡ ꯅꯥꯄꯤ ꯊꯥꯅꯕꯁꯦ ꯂꯩꯇꯕꯅꯤꯅ ꯑꯩꯈꯣꯏ ꯕꯖꯥꯔꯗꯒꯤ ꯑꯗꯨꯝ ꯅꯣꯡꯃ ꯅꯣꯡꯃꯒꯤ ꯑꯗꯨꯝ ꯂꯩꯔꯒ ꯑꯗꯨꯝ ꯆꯥꯅꯔꯤ ꯏꯆꯦꯈꯣꯏꯒꯤꯗꯤꯣꯜ ꯐꯣꯟ ꯆꯥꯎꯕꯅꯤꯅ ꯅꯨꯡꯉꯥꯏꯖꯔꯝꯒꯅꯤꯗ
ꯅꯨꯡꯉꯥꯏꯌꯦ ꯑꯩꯈꯣꯏꯒꯤꯗꯤ ꯍꯥꯏꯗꯤ ꯏꯟꯁꯥꯡ ꯅꯥꯄꯤ ꯂꯩꯕꯒꯤ ꯄꯩꯁꯥꯗꯨꯃꯛ ꯍꯥꯏꯗꯣꯛꯇ꯭ꯔꯦ ꯑꯗꯨꯒ ꯏꯁꯥꯅ ꯆꯥꯅꯤꯡꯕ ꯀꯩꯀꯥꯗꯨꯗꯤ ꯑꯗꯨꯝ ꯏꯁꯥꯅ ꯊꯥꯖꯔꯒ ꯑꯗꯨꯝ ꯆꯥꯔꯦ ꯑꯃ ꯅꯣꯏꯣꯏꯒꯤ ꯍꯨꯏ ꯑꯃ ꯂꯩꯕꯗꯣ
ꯑꯥ ꯂꯏ ꯂꯩꯦ
ꯑꯗꯣ ꯍꯟꯇꯛ ꯃꯥꯗꯣ ꯃꯤꯅ ꯐꯨꯕꯤꯔꯛꯄ꯭ꯔꯣ
ꯑꯥ ꯍꯟꯗꯛ ꯃꯣꯏ ꯍꯨꯏ ꯈꯔ ꯀꯩꯅꯣ ꯇꯧꯕꯗꯨꯗ ꯆꯤꯛꯄꯤꯔꯛꯇꯅ ꯍꯟꯗꯛ ꯗꯣꯛꯇꯔꯗꯒ ꯄꯨꯈꯠꯅꯗꯅ ꯍꯣꯠꯅꯗꯅ ꯌꯥꯝ ꯇꯧꯅꯈ꯭ꯔꯤꯕꯅꯤ
ꯑꯣ ꯍꯧꯖꯤꯛꯇꯤ ꯍꯧꯖꯤꯛꯇꯤ ꯈꯔ ꯐꯔꯕꯣ
ꯎꯝ ꯍꯧꯖꯤꯛꯇꯤ ꯈꯔ ꯐꯔꯦ ꯑꯩꯈꯣꯏꯒꯤ ꯕꯕꯥꯅ ꯌꯥꯝ ꯆꯦꯛꯁꯤꯟꯅ ꯁꯦꯟꯅꯗꯅ ꯈꯣꯠꯇꯅ ꯇꯧꯗꯅ ꯍꯧꯖꯤꯛꯇꯤ ꯐꯔꯦ ꯐꯖꯅ ꯑꯣꯏꯁꯜꯂꯦ
ꯑ ꯗ ꯎꯝ ꯀꯔꯤ ꯀꯅꯤ ꯍꯩꯅꯧ ꯑꯍꯥꯎꯕ ꯑꯃ ꯄꯥꯟꯕꯗꯣ
ꯎꯥ
ꯑꯗꯨꯗꯣ ꯍꯟꯇꯛꯁꯨ ꯄꯥꯟꯕ꯭ꯔꯣ
ꯃꯥꯁꯦ ꯃꯃꯥꯡꯃꯨꯛꯇꯤ ꯃꯌꯥꯝ ꯄꯥꯟꯈꯤꯕꯅꯦ ꯑꯗꯣ ꯍꯟꯗꯛꯇꯤ ꯀꯌꯥ ꯄꯥꯟꯗꯦ ꯀꯩꯗꯧꯔꯕꯅꯣ ꯀꯣꯨꯝ ꯂꯦꯞꯄꯒꯤꯗ ꯀꯩꯅꯣ ꯇꯔꯨꯛ ꯇꯔꯦꯠꯃꯨꯛ ꯈꯛꯇꯪ ꯄꯥꯜꯂꯦ ꯑꯗꯣ ꯏꯆꯦꯒꯤ ꯑꯃ ꯑꯅꯤ ꯑꯗꯨꯝ ꯈꯥꯏꯖꯔꯛꯀꯦ ꯀꯦꯛ
ꯑꯗꯨ ꯑꯗꯨꯅꯦ ꯑꯩꯗꯤ ꯑꯩꯕꯗꯣ ꯆꯥꯅꯤꯡꯗꯅꯅꯦ ꯅꯪꯉꯣꯟꯗ ꯍꯥꯏꯗꯤ ꯑꯗꯨꯗꯣ ꯃꯨꯜ ꯂꯒꯟꯗꯥꯏꯗꯔꯥ ꯀꯩꯅꯣꯝꯃ ꯍꯥꯏꯗꯤ ꯑꯩꯗꯣ ꯅꯣꯏꯗ ꯂꯥꯛꯀꯦꯅ
ꯎꯝ ꯑꯣꯏꯣꯏ ꯂ ꯑꯣꯂ ꯍꯁꯦ ꯑꯩ ꯏꯆꯦꯒꯤ ꯑꯗꯨꯝ ꯑꯅꯤ ꯑꯍꯨꯝ ꯃꯇꯨꯡ ꯈꯥꯛꯆꯔꯝꯒꯦ ꯑꯗꯨꯒ ꯄꯨꯟꯅ ꯆꯥꯃꯤꯟꯅꯔꯁꯦ
ꯍꯣꯏ ꯑꯗꯨꯅꯦ ꯑꯗꯨꯗꯤ ꯉꯥꯏꯍꯥꯃꯨꯛ ꯑꯃ ꯅꯪꯅ ꯄꯤꯔꯛꯄꯗꯣ ꯑꯗꯨꯗꯣ ꯌꯥꯝꯅ ꯍꯥꯏꯗꯤ ꯍꯥꯎꯏ ꯕꯅꯤꯕ
ꯎꯝ ꯃꯥꯗꯤ ꯇꯤꯟ ꯆꯥꯕ ꯀꯩꯀꯥꯒꯤ ꯆꯥꯡꯁꯨ ꯌꯥꯝ ꯍꯟꯊꯩꯌꯦ ꯑꯗꯨꯒ ꯄꯥꯟꯈ꯭ꯔꯒꯗꯤ ꯌꯥꯝ ꯐꯖꯅ ꯄꯥꯜꯂꯦ ꯑꯗꯣ ꯍꯟꯗꯛꯇꯤ ꯃꯥꯁꯦ ꯀꯨꯝ ꯂꯦꯞꯄꯒꯨꯝꯕ ꯇꯥꯕ꯭ꯔꯥ ꯈꯪꯗꯦ
ꯑꯗꯨꯗꯤ ꯃꯥ ꯅꯣꯏ ꯍꯥꯏꯗꯤ ꯃꯥꯒꯤ ꯍꯤꯗꯥꯛꯀꯨꯝꯕ ꯀꯩꯒꯨꯝꯕ ꯑꯝꯇ ꯀꯥꯞꯊꯣꯛꯄꯤꯗ꯭ꯔꯕꯣ
ꯃꯥꯒꯤꯁꯦ ꯑꯩꯅ ꯁꯨꯝ ꯈꯟꯕꯗ ꯎ ꯇꯤꯟ ꯅꯨꯡ ꯇꯥꯁꯟꯗꯅ ꯈꯣꯆꯤꯟꯗꯅ ꯇꯧꯕꯒꯤꯗꯤ ꯃꯑꯣꯡꯗꯤ ꯃꯥꯟꯗꯦ ꯍꯥꯏꯕꯗꯤ ꯃꯥꯒꯤ ꯄꯥꯝꯕꯤꯁꯦ ꯏꯐ ꯐꯔꯤꯕ ꯃꯥꯁꯦ ꯁꯨꯝ ꯑꯩꯈꯣꯏ ꯍꯩꯅꯧꯒꯤ ꯍꯩꯔꯥꯒꯤ ꯑꯩꯈꯣꯏ ꯊꯥꯏꯅꯗꯒꯤꯩꯁꯨ ꯍꯩꯅꯅꯕ ꯈꯣꯝ ꯂꯦꯞꯄꯒꯨꯝꯕ ꯌꯥꯎꯕꯁꯦ ꯁꯤꯒꯨꯝꯕꯁꯦ ꯑꯣꯏꯒꯗꯕ ꯃꯥꯜꯂꯦ ꯃꯥꯒꯤꯁꯦ
ꯑ ꯏꯨꯡꯒꯤ ꯕꯥꯝꯕꯣꯟꯒꯤ ꯅꯃꯥꯟꯅꯕꯤ ꯕꯤ ꯑꯃ ꯂꯩꯕꯗꯣ
ꯂꯩꯌꯦ ꯂꯩꯌꯦ ꯃꯅꯤꯡꯒꯤꯗꯣ
ꯑꯗꯣ ꯃꯣꯏꯗꯤ ꯉꯍꯥꯟ ꯍꯥꯏꯗꯤ ꯅꯣꯏ ꯉꯍꯥꯟꯋꯥꯏ ꯀ꯭ꯂꯥꯁ ꯍꯥꯏꯗꯤ ꯍꯥꯏ ꯁ꯭ꯀꯨꯜꯗ ꯇꯝꯃꯤꯟꯅꯔꯝꯕ ꯅꯃꯥꯟꯅꯕꯤꯈꯩ ꯑꯗꯨꯃꯥꯏꯅ ꯃꯣꯏ ꯄꯨꯟꯕꯒꯤ ꯃꯛꯅꯦ ꯑꯗꯣ ꯅꯪꯗꯤ ꯌꯥꯎꯕ ꯎꯔꯝꯗꯦ ꯑꯗꯨ ꯀꯩꯗꯧꯔꯦ ꯅꯪ ꯑꯗꯨ ꯌꯥꯎꯍꯧꯗ꯭ꯔꯗꯤ
ꯑꯩꯁꯦ ꯀꯩꯅꯣꯅꯦ ꯍꯟꯗꯛꯀꯤ ꯃꯃꯥꯡꯒꯤ ꯍꯞꯇꯥꯁꯤꯗꯒꯤ ꯑꯩꯁꯦ ꯅꯍꯥꯟ ꯅꯣꯡ ꯃꯔꯛꯇ ꯈꯔ ꯆꯠꯂꯨꯕꯒ ꯑꯗꯩ ꯍꯧꯖꯤꯛꯇꯤ ꯍꯩ ꯃꯇꯝꯅꯤꯅ ꯍꯩ ꯅꯨꯡ ꯈꯔ ꯆꯥꯥꯁꯟꯕꯗꯨꯗ ꯑꯩꯁꯦ ꯐꯅ ꯀꯨꯏꯅ ꯂꯣꯛ ꯂꯥꯏꯍꯥꯎ ꯇꯧꯗꯨꯅ ꯂꯩꯔꯨꯔꯦ ꯐꯔꯛꯄꯇ ꯉꯥꯏꯔꯤ ꯑꯗꯨꯗꯨꯅ ꯌꯥꯎꯕ ꯉꯝꯍꯧꯗ꯭ꯔꯦ ꯑꯗꯣ ꯃꯊꯪ ꯊꯥꯒꯨꯝꯕꯗ ꯑꯃꯨꯛ ꯃꯣꯏ ꯈꯔꯁꯨ ꯑꯃꯨꯛ ꯄꯨꯟꯁꯦꯅ ꯑꯃꯨꯛ ꯍꯥꯏꯅꯔꯤ ꯑꯗꯨꯗ ꯑꯣꯏꯅ ꯐꯖꯅ ꯌꯥꯎꯔꯒꯦꯅ ꯈꯜꯂꯝꯃꯤꯕꯅꯤ
ꯑ ꯑꯗꯒꯤ ꯑꯃ ꯅꯣꯏꯒꯤ ꯅꯃꯥꯟꯅꯕꯤ ꯑꯃꯁꯨ ꯌꯥꯎꯔꯤꯅꯦ ꯑꯩꯈꯣꯏꯒꯤ ꯀꯣꯂꯦꯖꯇ ꯇꯝꯃꯦꯕ ꯃꯥꯗꯣ
ꯎꯝ
ꯍꯟꯗꯛ ꯑꯩꯅ ꯅꯪ ꯒꯤꯅꯃꯥꯟꯅꯕꯤꯗꯨꯔꯁꯨ ꯃꯥꯟꯕ ꯑꯗꯣ ꯑꯣꯏꯔꯝꯗꯧꯗꯤ ꯃꯥꯜꯂꯦꯕ
ꯑꯥ ꯃꯥꯅꯦ ꯃꯥꯅꯦ ꯇꯝꯕꯅꯦ ꯏꯆꯦ ꯍꯣꯏ ꯀꯣꯂꯦꯖꯇꯨꯗ ꯑꯩꯈꯣꯏꯒꯤ ꯏꯃꯥꯟꯅꯕꯤ ꯑꯗꯨꯝ ꯐꯅꯌꯥꯝ ꯃꯉꯥ ꯇꯔꯥ ꯑꯗꯨꯝ ꯃꯣꯏꯁꯨ ꯑꯗꯨꯝ ꯈꯔ ꯈꯥꯏꯗꯣꯛꯄꯗ ꯑꯗꯨꯝ ꯌꯥꯎꯈ꯭ꯔꯦ ꯃꯥꯒꯤ ꯃꯥꯒꯤ ꯃꯐꯝ ꯃꯐꯝ ꯇꯝꯅꯕꯗ ꯑꯗꯣ ꯏꯆꯦ ꯀꯩꯅꯣꯝꯇ ꯍꯪꯖꯒꯦ ꯏꯆꯦ ꯍꯣꯏꯗ ꯉꯍꯥꯟꯃꯨꯛ ꯄꯥꯜꯍꯧꯕ ꯁꯦꯕꯣꯠ ꯆꯥꯛꯍꯥꯎ ꯅꯝꯕ ꯑꯃ ꯈꯔ ꯄꯤꯛꯂꯞ ꯄꯤꯛꯂꯞ ꯇꯧꯔꯒ ꯌꯥꯝꯅ ꯍꯥꯎꯕ ꯃꯅꯝ ꯅꯨꯡꯁꯤꯕ ꯑꯃ ꯄꯥꯟꯕꯗꯣ ꯑꯗꯨ ꯄꯥꯟꯕꯤꯔꯤꯕꯣ
ꯑꯥ ꯄꯥꯜꯂꯤꯒꯦ
ꯑꯗꯨꯗꯤ ꯏꯆꯦꯅ ꯂꯥꯛꯄꯗꯨꯗ ꯆꯔꯥ ꯑꯃꯇꯪ ꯅꯅꯥꯎꯒꯤ ꯍꯦꯛ ꯄꯨꯕꯤꯔꯛꯑꯣ ꯑꯩꯗꯤ ꯑꯗꯨꯗꯣ ꯌꯥꯝꯅ ꯄꯥꯝꯖ ꯇꯧꯕꯅꯦ
ꯍꯣꯏ ꯍꯣꯏ ꯁꯕꯣꯜ ꯑ ꯑꯗꯨ ꯇ ꯑ ꯑꯗꯨꯗ ꯅꯠꯇꯅ ꯎꯝ ꯑꯃ ꯍꯋꯥꯏ ꯑꯁꯥꯡꯕꯤꯒꯨꯝꯕꯗꯣ ꯑꯗꯒꯤ ꯑꯃ ꯆꯝꯐꯨꯠ ꯍꯋꯥꯏ ꯀꯥꯟꯅꯒ ꯂꯩꯕꯗꯣ ꯑꯗꯨꯒꯨꯝꯕꯁꯨ ꯄꯥꯜꯂꯦ ꯑꯗꯣ ꯑꯗꯨꯒꯨꯝꯕꯁꯨ ꯑꯗꯨꯝ ꯈꯔ ꯄꯨꯔꯛꯀꯦ
ꯍꯣꯏꯁꯦꯗꯣ
ꯅꯪꯅꯁꯨ ꯑꯩꯒꯤ ꯉꯁꯥꯏꯒꯤ ꯑꯃ ꯍꯩꯅꯧ ꯍꯥꯏꯕꯗꯣ ꯑꯗꯨꯗꯨꯖꯨ ꯈꯥꯛꯄꯤꯔꯝꯃꯣ
ꯍꯣꯏ ꯍꯣꯏ ꯀꯥꯛꯆꯔꯝꯒꯦ ꯀꯥꯛꯆꯔꯝꯒꯦ ꯏꯆꯦ
ꯁꯤꯦꯡꯒꯗꯔ
ꯑꯗꯣ ꯏꯆꯦꯈꯣꯏꯒꯤꯗꯤ ꯍꯤꯡꯒꯣꯜꯁꯦ ꯆꯥꯎꯕꯅꯤꯅ ꯏꯆꯦ ꯍꯣꯏꯒꯤꯗꯤ ꯏꯃꯨꯡꯁꯨ ꯃꯤ ꯀꯌꯥꯁꯨ ꯌꯥꯝꯖꯗꯕꯅꯤꯅ ꯀꯃꯥꯏꯅ ꯇꯧꯋ ꯑꯔꯦꯝꯕꯁꯤꯡꯗꯨꯗꯤ ꯂꯣꯏꯅ ꯆꯥꯕ ꯉꯝꯗꯕꯅꯤꯅ ꯕꯖꯥꯔꯗꯒꯨꯝꯕ ꯌꯣꯟꯊꯣꯛꯄꯤꯕ ꯊꯥꯗꯣꯛꯄꯤꯕ ꯇꯧꯕꯤꯕ꯭ꯔꯣ
ꯑ ꯑꯗꯨꯃꯥꯏꯅ ꯍꯥꯏꯗꯤ ꯃꯌꯥꯝ ꯑꯃꯗꯤ ꯅꯠꯇꯧꯕꯗꯅꯦ ꯍꯥꯏꯗꯤ ꯈꯔ ꯈꯔ ꯑꯗꯨꯝ ꯄꯤ ꯑꯗꯒꯤ ꯈꯪꯅ ꯆꯥꯟꯅꯕ ꯃꯔꯨꯞ ꯃꯄꯥꯡ ꯂꯥꯛꯄ ꯀꯥꯟꯗꯁꯨ ꯑꯗꯨꯝ ꯈꯔ ꯍꯥꯞꯄꯤ ꯑꯗꯨꯃꯥꯏꯅ ꯑꯗꯨꯝ ꯇꯧꯋꯤꯗ ꯑꯗꯒꯤ ꯍꯥꯏꯗꯤ ꯑꯩꯈꯣꯏ ꯁ꯭ꯋꯥꯏꯗ ꯂꯩꯕ ꯃꯤꯈꯩꯅꯁꯨ ꯀꯩꯅꯣ ꯍꯥꯏꯗꯤ ꯈꯨꯜꯂꯛꯀꯤ ꯃꯤꯈꯩꯅꯁꯨ ꯍꯥꯏꯗꯤ ꯑꯗꯨꯝ ꯂꯧꯕ ꯂꯥꯛ ꯑꯦꯕꯥ ꯃ ꯏꯗꯅ ꯈꯔ ꯍꯥꯏꯗꯤ ꯑ ꯇꯥꯅ ꯑꯃꯨꯛ ꯄꯤꯊꯣꯛꯄꯗꯣ ꯑꯗꯣ ꯑꯗꯨꯃꯥꯏꯅ ꯇꯧꯋꯦ
ꯍꯣꯏ ꯏꯆꯦ ꯑꯩꯈꯣꯏꯒꯤꯗꯤ ꯍꯤꯡꯒꯣꯜꯁꯨ ꯂꯩꯖꯗꯕꯅꯤꯅ ꯕꯖꯥꯔꯗꯒꯤ ꯂꯩ ꯂꯩ ꯆꯥꯕꯗ ꯕꯖꯥꯔꯗꯒꯤ ꯍꯤꯗꯥꯛ ꯂꯥꯡꯊꯛ ꯀꯥꯞꯄꯅꯦꯁꯨ ꯈꯪꯗꯦ ꯀꯔꯤꯅꯦꯁꯨ ꯈꯪꯗꯦ ꯑꯩꯈꯣꯏꯁꯨ ꯂꯩꯇꯕꯅꯤꯅ ꯑꯗꯨꯝ ꯆꯥꯔꯦ ꯍꯛꯆꯥꯡꯒꯗꯤ ꯐꯒꯗꯕꯅ ꯄꯣꯠ ꯅꯠꯇꯦꯗ ꯃꯁꯤ
ꯑꯗꯨꯅꯦ ꯍꯧꯖꯤꯛꯀꯥꯟꯗꯤ ꯍꯥꯏꯗꯤ ꯃꯨꯟꯗ꯭ꯔꯤꯀꯥꯟꯗ ꯃꯄꯨꯡ ꯐꯥꯗ꯭ꯔꯤꯀꯥꯟꯗ ꯍꯤꯗꯥꯛ ꯂꯥꯡꯊꯛ ꯀꯥꯞꯄꯒ ꯍꯥꯏꯗꯤ ꯌꯥꯝꯅ ꯐꯖꯅ ꯑꯗꯒꯤ ꯃꯨꯟꯍꯟꯅ ꯎꯍꯜꯂꯦꯗꯅ ꯑꯗꯨꯅ ꯌꯨꯝꯗ ꯊꯥꯖꯔꯒ ꯏꯁꯥꯅ ꯈꯪꯅ ꯆꯥꯖꯕꯁꯤꯅꯕꯨꯗꯤ ꯐꯕ ꯑꯗ ꯍꯥꯏꯗꯤ ꯁꯨꯝ ꯉꯝꯅꯗꯕꯅꯤꯅ ꯑꯗꯒꯤ ꯂꯝ ꯀꯩꯀꯥ ꯍꯥꯏꯕ ꯑꯃꯁꯨ ꯂꯩꯕꯅꯤꯅꯀꯣ
ꯍꯣꯏ ꯆꯨꯝꯃꯦ
ꯑꯗꯨꯅꯦ ꯈꯪꯗꯦ ꯇꯧꯔꯤꯁꯦ
ꯑꯗꯨꯅꯤ ꯍꯤꯡꯒꯣꯜ ꯂꯩꯕꯛꯁꯤ ꯑꯩꯈꯣꯏꯅ ꯈꯔ ꯈꯔ ꯅꯅꯥꯥꯡ ꯑꯩꯈꯣꯏꯒꯤ ꯌꯦꯛꯄꯤꯔꯒ ꯑꯗꯨꯝ ꯄꯨꯟꯅ ꯍꯦꯛ ꯊꯥꯃꯤꯟꯅꯔꯒ ꯃꯟꯅ ꯆꯔꯥ ꯑꯃꯃꯝ ꯍꯌꯦꯡ ꯂꯣꯛꯑꯀꯥꯟꯗ ꯍꯦꯛ ꯆꯥꯃꯤꯟꯅꯕ ꯑꯗꯨꯅꯤ
ꯌꯥꯏꯌꯦꯦ ꯍꯥꯏꯗꯤ ꯂꯥꯛꯑꯣ ꯀꯩꯁꯨꯝ ꯍꯥꯏꯗꯤ ꯌꯥꯝꯅ ꯂꯥꯞꯅꯔꯨꯕꯁꯨ ꯅꯠꯇꯕꯅꯤꯅ ꯅꯪꯁꯨ ꯑꯗꯨꯝ ꯂꯥꯛꯑꯣ ꯅꯪ ꯊꯕꯛ ꯑꯁꯪꯕ ꯃꯇꯝꯗ
ꯍꯣꯏ ꯑꯗꯨꯗꯤ ꯏꯆꯦ ꯍꯣꯔꯦꯟ ꯅꯨꯡꯊꯤꯟꯁꯦ ꯍꯦꯛꯇ ꯑꯩ ꯅꯨꯡꯗꯥꯡ ꯋꯥꯏꯔꯝ ꯅꯨꯡꯊꯤꯟꯗꯨꯗ ꯂꯥꯛꯆꯔꯒꯦ ꯑꯩꯈꯣꯏ ꯁꯤꯗꯒꯤ ꯏꯅꯥꯎꯄꯤ ꯑꯃꯒ ꯍꯧꯔꯒ
ꯂꯥꯛꯑꯣ ꯂꯥꯛꯑꯣ ꯅꯨꯡꯊꯤꯟꯗꯣ ꯈꯗ ꯈꯔ ꯉꯟꯅ ꯑꯗꯨꯝ ꯂꯥꯛꯑꯣ ꯍꯥꯏꯗꯤ ꯑꯩꯈꯣꯏ ꯁꯤꯡꯖꯨ ꯀꯩꯀꯥ ꯆꯥꯗꯕꯁꯨ ꯀꯨꯏꯔꯦꯗꯅꯦ ꯍꯥꯏꯗꯤ ꯆꯥꯃꯤꯟꯅꯈꯤꯗꯕ ꯑꯗꯨꯅ ꯁꯤꯡꯖꯨ ꯨꯝꯕ ꯑꯃ ꯀꯩꯃ ꯑꯗꯨ ꯆꯥꯃꯤꯟꯅꯅꯕ ꯑꯗꯒꯤ ꯑꯗꯨꯃꯥꯏꯅ ꯇꯧꯔꯒ ꯍꯤꯡꯒꯣꯜꯒꯤ ꯄꯣꯠ ꯀꯩꯀꯥ ꯌꯦꯡꯕ ꯈꯣꯠꯄ ꯑꯗꯨꯃꯥꯏꯅꯁꯨ ꯇꯧꯃꯤꯟꯅꯅꯕ ꯂꯥꯛꯑꯣ
ꯍꯣꯏ ꯏꯆꯦ ꯆꯥꯃꯤꯟꯅꯁꯦ ꯌꯥꯏꯌꯦ ꯉꯁꯤꯗꯤ ꯅꯣꯡꯁꯨ ꯈꯔ ꯃꯪꯕꯅꯤꯅ ꯅꯨꯡꯁꯥꯒꯤ ꯃꯩꯁꯥꯁꯨ ꯈꯔ ꯍꯟꯊꯔꯕꯅꯤꯅ ꯑꯩꯗꯣ ꯈꯔ ꯉꯥꯟꯟꯅ ꯍꯦꯛ ꯂꯥꯛꯆꯔꯒꯦ
ꯍꯣꯏ ꯑꯗꯨꯅꯦ ꯂꯥꯛꯑꯣ ꯅꯣꯏ ꯅꯃ ꯅꯣꯏꯒꯤ ꯅꯅꯥꯎ ꯅꯨꯄꯤ ꯍꯥꯏꯕꯗꯣ ꯑꯗꯨ ꯑꯗꯨ ꯑꯗꯨ ꯑꯗꯨꯒ ꯄꯨꯂꯞ ꯄꯨꯔꯒ ꯂꯥꯛꯃꯤꯟꯅꯔꯣ
ꯅ ꯑꯗꯨꯅꯦ ꯈꯪꯗꯦ ꯑꯗꯣ ꯅꯪꯒꯤ ꯍꯥꯏꯗꯤ ꯃꯍꯩ ꯃꯔꯣꯡ ꯃꯔꯨ ꯃꯔꯥꯡꯒꯨꯝꯕꯒ ꯂꯩꯕ꯭ꯔꯣ
ꯅꯣꯏꯒꯤ ꯍꯥꯏꯗꯤ ꯃꯔꯨ ꯃꯔꯥꯡ ꯍꯥꯏꯗꯤ ꯃꯍꯩ ꯃꯔꯣꯡ ꯑꯗꯨꯒꯨꯝꯕꯒ ꯂꯩꯕ꯭ꯔꯕ
ꯁꯤ ꯀꯔꯤꯔꯤ
ꯅꯣꯏꯒꯤ ꯍꯥꯏꯗꯤ ꯊꯥꯅꯗꯕ ꯊꯥꯅꯕ ꯌꯥꯕ ꯃꯔꯨ ꯃꯔꯥꯡ ꯍꯥꯏꯗꯤ
ꯑꯣ ꯃꯔꯨ ꯃꯔꯥꯡꯒꯤꯗꯤ ꯆꯦ ꯑꯩꯈꯣꯏꯗꯤ ꯍꯤꯡꯒꯣꯟꯁꯨ ꯄꯥꯛꯅ ꯆꯥꯎꯖꯕ ꯅꯠꯇꯕꯅꯤꯅ ꯃꯔꯨ ꯃꯔꯥꯡꯒꯤꯗꯤ ꯊꯣꯏꯅ ꯂꯩꯇ꯭ꯔꯦ ꯑꯗꯣ ꯑꯩꯈꯣꯏꯒꯤ ꯃꯅꯥꯛꯀꯤꯗ ꯗꯨꯀꯥꯟ ꯑꯃ ꯂꯩꯕꯗꯣ ꯃꯔꯨ ꯃꯔꯥꯡ ꯌꯣꯟꯐꯝꯗꯣ ꯑꯗꯨꯗꯗꯤ ꯂꯣꯏꯅ ꯃꯈꯜ ꯁꯨꯅ ꯐꯪꯉꯦ ꯍꯧꯖꯤꯛ ꯍꯧꯖꯤꯛ ꯊꯣꯛꯂꯛꯏꯕ ꯑꯅꯧꯕ ꯍꯥꯏꯕ꯭ꯔꯤꯠꯀꯤ ꯀꯩꯒꯤ ꯑꯗꯒꯤ ꯍꯥꯟꯅꯒꯤ ꯑꯣꯏꯕ ꯃꯌꯥꯝ ꯑꯃ ꯐꯪꯉꯦ ꯑꯗꯣ ꯏꯆꯦ ꯍꯣꯔꯦꯟ ꯑꯩ ꯂꯥꯛꯄꯗ ꯍꯥꯏꯐꯦꯠ ꯈꯔ ꯌꯦꯡꯉꯁꯤꯔꯣ
ꯍꯣ ꯑꯗꯨꯝ ꯅꯪꯅ ꯌꯦꯡꯉꯒꯅꯦ ꯍꯥꯏꯗꯤ ꯑꯗꯨꯝ ꯍꯥꯏꯗꯤ ꯐꯗꯧꯕ ꯁꯨꯝ ꯂꯩꯗꯅ ꯑꯗ ꯅꯪꯅꯁꯨ ꯑꯗꯨꯝ ꯌꯦꯡꯉꯣ ꯑꯗꯒꯤ ꯃꯣꯏꯗꯁꯨ ꯍꯪꯉꯣ ꯑꯗꯨꯗꯨꯒ ꯍꯥꯏꯗꯤ ꯑꯗꯨꯃꯥꯏꯅ ꯈꯔ ꯅꯪꯅ ꯂꯥꯛꯏꯀꯥꯟꯗ ꯈꯔ ꯂꯩ ꯀꯦꯂꯩ ꯁꯥꯕ ꯑꯣꯅꯤ
ꯑꯩꯈꯣꯏ ꯏꯆꯦ ꯍꯣꯔꯦꯟ ꯑꯩ ꯗꯨꯀꯥꯟꯗ ꯊꯣꯛꯂꯛꯄ ꯀꯥꯟꯗ ꯏꯆꯦꯗꯁꯨ ꯍꯦꯛ ꯄꯥꯎ ꯐꯥꯎꯖꯔꯛꯑꯒꯦ ꯑꯗꯨꯒ ꯄꯨꯟꯅ ꯍꯪꯃꯤꯟꯅꯔꯒ ꯑꯩ ꯈꯔ ꯌꯥꯎꯔꯛꯑꯒꯦ
ꯍꯣꯏ ꯍꯣꯏ ꯍꯣꯏ ꯌꯥꯏ ꯑꯗꯨꯗꯤ ꯍꯣꯔꯦꯟ ꯅꯨꯡꯊꯤꯟꯗꯣ ꯑꯗꯨꯝ ꯈꯔ ꯉꯂꯞꯅ ꯂꯥꯛꯑꯣ ꯍꯥꯏꯗꯤ ꯁꯤꯗ ꯁꯤꯡꯖꯨ ꯀꯩꯀꯥ ꯁꯨꯕꯒꯤ ꯃ ꯄꯣꯠ ꯀꯩꯀꯥꯗꯨꯁꯨ ꯑꯗꯨꯝ ꯄꯨꯜꯂꯞ ꯁꯦꯝꯃꯤꯟꯅꯅꯕꯀꯣ
ꯍꯣꯏ ꯍꯣꯏ ꯌꯥꯏ ꯏꯆꯦ ꯑꯩꯈꯣꯏ ꯃꯌꯥꯝ ꯍꯧ ꯍꯧ ꯇꯧꯗꯨꯅ ꯁꯦꯝꯃꯤꯟ ꯈꯣꯠꯃꯤꯟꯅꯔꯒ ꯆꯥꯃꯤꯟꯅꯗꯕꯒ ꯀꯨꯏꯔꯦ ꯍꯣꯔꯦꯟꯗꯤ ꯍꯦꯛꯇ ꯂꯥꯛꯑꯒ ꯆꯥꯃꯤꯟꯅꯔꯁꯤ
ꯅꯣꯏꯒꯤ ꯅꯅꯥꯎꯅꯨꯄꯤ ꯑꯃꯒ ꯂꯥꯛꯀꯦ ꯍꯥꯏꯕ ꯅꯠꯇ꯭ꯔꯣ
ꯍꯣꯏ ꯏꯆꯦ ꯑꯩꯈꯣꯏ ꯍꯟꯗꯛ ꯏꯅꯥꯎ